ꯑ ꯇꯏ ꯀꯣ
ꯍꯜꯂꯣ
ꯑꯣ ꯍ ꯍ ꯇꯥꯏ ꯇꯥꯏ ꯍꯧꯖꯤꯛ ꯈꯛꯇꯅ ꯀꯩꯅꯣ ꯇꯧꯕ ꯀꯣꯜ ꯇꯧꯕ ꯌꯥꯗꯦ ꯍꯥꯏꯕꯗꯨꯅꯤꯀꯣ
ꯍꯣꯏ ꯀꯩꯅꯩꯅꯣꯝ ꯊꯣꯛꯄꯗꯗꯒꯤ ꯍꯣꯏ
ꯀꯔꯤ ꯇꯧꯔꯤꯅꯣ
ꯀꯝ ꯇꯣꯡꯣꯡꯗꯨꯗ
ꯌꯨꯝꯗ ꯂꯩꯕ꯭ꯔꯣ ꯅꯪꯗꯤ
ꯇꯨꯝꯗ
ꯎꯝ ꯉꯁꯤ ꯆꯔꯆ ꯆꯠꯄ꯭ꯔꯥ
ꯍꯧꯖꯤꯛ ꯆꯠꯇꯣꯏꯅꯦ ꯍꯧꯖꯤꯛꯥꯡ ꯉꯁꯥꯏ ꯑꯌꯨꯛꯀꯤ ꯑꯃ ꯑꯗꯨꯒ ꯄꯨꯡ ꯍꯧꯖꯤꯛ
ꯑꯣ ꯑꯩꯁꯨ ꯀꯩꯅꯣ ꯄꯨꯡ ꯑꯍꯨꯝ ꯂꯩꯌꯦꯦ ꯁꯤ ꯀꯣꯜ ꯂꯣꯏꯔꯗꯤ ꯆꯠꯀꯦꯅ ꯂꯩꯌꯦꯦ
ꯑꯗꯨꯅꯤ
ꯀꯩꯗ ꯆꯠꯇꯣꯏꯔꯣ ꯀꯩ ꯆꯔꯆꯇ
ꯄꯤꯤꯁ
ꯑꯩꯅ ꯑꯦꯝ ꯕꯤ ꯁꯤꯗ ꯆꯠꯂꯅꯤ ꯁꯤꯁꯇꯔꯗꯤ ꯀꯣꯂꯦꯖ ꯀꯥꯔꯅꯒ ꯂꯩꯕ꯭ꯔꯣ ꯀ꯭ꯔꯤꯇꯔ ꯂꯩꯕ꯭ꯔꯣ
ꯑꯣ ꯁ
ꯎꯝ ꯑꯁꯤ ꯂꯝꯄꯥꯛꯇ ꯂꯩꯔꯤꯔꯣ
ꯑ
ꯑꯁꯤ ꯂꯝꯄꯥꯛꯇ ꯂꯩꯕ꯭ꯔꯥ ꯆꯤꯡꯗ ꯂꯩꯕ꯭ꯔꯥ ꯃꯄꯥꯟꯗ ꯂꯩꯕ꯭ꯔꯥ
ꯄꯥꯇ ꯂꯩꯌꯦꯦ
ꯎ ꯀꯔꯤ ꯁꯕꯖꯦꯛ ꯂꯧꯕ꯭ꯔꯥ
ꯁꯥꯏꯟꯁ ꯑꯣ ꯍꯧꯖꯤꯛꯀꯤ ꯑꯦ ꯇꯣꯁꯦ ꯇꯣꯁꯅꯦ ꯑꯦ ꯑꯩꯗꯣ ꯇꯅꯤ ꯂꯧꯎꯅꯤ ꯕꯇꯥꯅꯤ
ꯚꯕꯨꯇꯥꯅꯤ ꯑꯣ ꯑꯩꯁꯨ ꯍꯥꯟꯅ ꯚꯕꯨꯇꯥꯅꯤ ꯂꯧꯔꯝꯃꯦ
ꯎꯝ ꯂꯥꯛꯇ ꯀ ꯌꯥꯝ ꯌꯥꯝꯃꯦꯀꯣ
ꯍꯣꯏ ꯑꯗꯨ ꯑꯩꯗꯤ ꯀꯨꯏꯈ꯭ꯔꯦꯗ ꯑꯩꯅ ꯀꯣꯂꯦꯖ ꯀꯥꯕꯗꯨꯗꯤ ꯇꯨ ꯊꯥꯎꯖꯟ ꯑꯦꯠꯇꯤꯟꯗꯅꯦ
ꯇꯕꯦ
ꯃꯥꯅꯦ ꯃꯥꯅꯦ ꯍꯥꯟꯅ ꯑꯩꯅ ꯂꯧꯕꯗꯨꯗꯤ ꯀꯣꯔꯦꯁꯄꯣꯟꯗꯦꯟꯅꯦꯕꯀꯣ ꯑꯗꯨꯒ ꯑꯦꯛꯖꯥꯝ ꯊꯥꯔꯒ ꯂꯩꯕ ꯑꯩꯗꯣ ꯑꯗꯨꯀꯥꯟꯗꯣ ꯑꯗꯨ ꯚꯨꯇꯥꯅꯤꯗ ꯎꯝ ꯀꯩꯅꯣ ꯑ ꯅꯅꯤꯠꯅꯦꯗ ꯑꯦꯝ ꯕꯤ ꯕꯤ ꯑꯦꯁꯀꯤꯗ
ꯑꯣ ꯉꯈ꯭ꯔꯦ
ꯑ ꯍꯧꯖꯤꯛꯗꯤ ꯍ ꯑ ꯀꯣꯂꯦꯖꯇ ꯑꯗꯨꯝ ꯇꯝꯕꯁꯨ ꯂꯣꯏꯌꯦꯀꯣ ꯂꯣꯏꯔꯒ ꯑꯗꯨꯗꯁꯨ ꯀꯩꯅꯣ ꯑꯗꯨꯝ ꯆꯠꯈ꯭ꯔꯕ ꯑꯩꯅ ꯎꯝ ꯈꯪꯗ꯭ꯔꯦꯗ
ꯅꯤꯠ ꯑꯗꯨ ꯅꯪ ꯅꯪ ꯅꯤꯠ ꯊꯥꯕꯁꯦ ꯀꯣꯆꯤꯡꯒ ꯌꯥꯝ ꯂꯧꯕ꯭ꯔꯥ ꯅꯠꯇ꯭ꯔꯒ
ꯑꯩꯗꯣ ꯍꯥꯟꯅ ꯂꯥꯛꯄ ꯀꯥꯟꯗ ꯀꯣꯆꯤꯡꯗꯤ ꯂꯧꯒꯦꯅꯗꯤ ꯇꯧ ꯇꯧꯋꯦ ꯑꯗꯨ ꯃꯩꯇꯩꯂꯣꯟ ꯈꯪꯗꯕꯒꯤꯀꯣ ꯍꯥꯟꯅꯗꯤ ꯆꯤꯡꯗꯅ ꯗꯥꯏꯔꯦꯛ ꯂꯥꯛꯄꯒꯤ ꯀꯣ ꯑꯗꯨ ꯑꯦꯠꯃꯤꯁꯟ ꯇꯧꯔꯒ ꯀ꯭ꯂꯥꯁꯀꯨꯝꯕ ꯆꯠ ꯆꯠꯇꯕꯅꯤ ꯑꯩꯗꯣ ꯃꯤꯁꯟꯗꯤ ꯇꯧꯔꯒ
ꯎꯝ ꯀꯣꯆꯤꯡ ꯂꯧꯗ꯭ꯔꯦ ꯑꯗꯨꯗꯤ
ꯂꯎꯗ ꯄꯣ ꯀꯃꯅ ꯍꯣꯏ ꯑꯗꯨ ꯄ꯭ꯔꯥꯏꯚꯦꯠ ꯀꯦꯃꯤꯁꯇ꯭ꯔꯤꯒꯨꯝꯕꯗꯤ ꯄ꯭ꯔꯥꯏꯚꯦꯠꯇ ꯑꯃꯔꯥꯎꯗꯤ ꯂꯧꯋꯦ
ꯑꯣ ꯂꯧꯗꯅ ꯑꯗꯨꯝ ꯄꯥꯁ ꯇꯧꯈ꯭ꯔꯦ
ꯎꯝ ꯍꯣꯏ
ꯐꯁ ꯑꯗꯨꯗꯤ ꯃꯩ ꯇꯥꯔꯦ ꯑꯗꯨꯗꯤ ꯂꯥꯏꯔꯤꯛ ꯂꯥꯏꯔꯤꯛꯇꯤ ꯐꯖꯅ
ꯁꯤꯠꯀꯔꯤꯗꯗꯤꯕꯖꯥꯗ
ꯑꯁ ꯀꯨꯏꯈ꯭ꯔꯦꯗ ꯀꯨꯏꯔꯤꯕ ꯋꯥꯔꯤꯅꯤꯗ ꯍꯧꯖꯤꯛꯅ ꯄꯨꯂꯤꯁ ꯀꯥꯔꯗꯤ ꯈꯔ ꯑꯉꯥꯡ ꯑꯣꯏꯔꯤꯅꯦ ꯑꯗꯨꯗꯤ ꯅꯪꯗꯤ ꯃꯣꯏꯔꯥꯡ ꯂꯣꯝꯗ ꯂꯩꯕ꯭ꯔꯣ ꯅꯣꯏ
ꯇꯣ ꯇꯅꯣꯣꯟꯁꯤ ꯈꯔ
ꯦꯜ ꯍꯜꯂꯣ ꯎꯝ ꯇꯥꯕ꯭ꯔꯥ
ꯇꯣꯛꯀꯗ ꯈ ꯑꯗꯨꯝ
ꯍꯜꯂꯣ ꯍꯜꯂꯣ ꯎꯝ
ꯀꯣ ꯑꯦꯛꯖꯥꯝꯄꯜ ꯑꯗꯨ ꯁꯦ ꯅꯤꯠꯁꯦ ꯍꯧꯖꯤꯛꯀꯥꯟꯗꯤ ꯀꯩꯅꯣꯃꯜꯜꯂꯤ ꯑꯅ ꯃꯣꯏꯒꯤ ꯇ꯭ꯔꯥꯌꯦꯜ ꯑꯁ꯭ꯋꯥ ꯃꯔꯤꯔꯛ ꯊꯥꯔꯒ ꯑꯗꯨꯗꯒꯤ ꯌꯥꯔꯣꯏꯒꯨꯝꯕ ꯑꯃ ꯊꯣꯛꯑꯏꯅ ꯂꯧꯊꯣꯛꯄꯒꯨꯝ ꯇꯧꯗ꯭ꯔꯣ ꯂꯥꯁ ꯌꯌꯥꯔꯗ
ꯑ ꯆꯨꯝꯗꯕ ꯃꯥꯜꯂꯦꯗ ꯂꯤꯃꯤꯠ ꯂꯩꯇꯕ ꯃꯥꯜꯂꯦꯗ ꯍꯥꯟꯅꯗꯤ ꯑꯩꯈꯣꯏ ꯇꯧꯕ ꯀꯥꯟꯁꯨ ꯍꯣꯏ ꯂꯤꯃꯤꯠ ꯂꯩꯇꯕ ꯃꯥꯜꯂꯦ ꯍꯥꯟꯅ ꯑꯩꯈꯣꯏ ꯊꯥꯕ ꯀꯥꯡꯁꯨ ꯑꯍꯨꯝꯗꯅ ꯍꯦꯟꯕ ꯌꯥꯗꯦ ꯀ꯭꯭ꯔꯦꯔꯥ ꯑꯗꯨꯃꯥꯏꯅ ꯎꯝ ꯊꯣꯛꯄꯅꯦꯕꯀꯣ ꯑꯗꯨ ꯑꯗꯨꯗꯣ ꯂꯥꯎꯊꯣꯛꯄꯅꯦ
ꯂꯧꯊꯣꯛꯈ꯭ꯔꯦꯕꯣ
ꯍꯣꯏ ꯂꯧꯊꯣꯛꯈ꯭ꯔꯦ ꯅꯪꯁꯨ ꯍꯥꯟꯅ ꯇ꯭ꯔꯥꯏ ꯇꯧꯔꯝꯕ꯭ꯔꯣ
ꯇ꯭ꯔꯥꯏ ꯇꯧꯒꯦꯅ ꯇꯧꯕꯀꯣ
ꯑꯣ ꯑꯗꯨꯗꯣ ꯍꯟꯗ ꯍꯟꯗꯛꯁꯨ ꯊꯥꯗꯣꯏꯔꯥ ꯃꯊꯥꯡꯗ
ꯍꯟꯗꯛꯇꯛꯇꯤ ꯊꯥꯕ ꯂꯣꯏꯕ ꯑꯗꯨꯕꯨ꯭ꯔꯣ
ꯑꯣ ꯃꯊꯪꯗ ꯍꯥꯏꯕ
ꯑꯗꯨꯒꯤꯅꯦ ꯃꯊꯪꯒꯤꯁꯦ ꯑꯩ ꯈꯜꯂꯤꯕꯅꯦꯕꯀꯣ ꯑꯩꯁꯦ ꯑꯗꯨꯁꯦ ꯆꯤꯡ ꯂꯧꯔꯒ ꯀꯩꯅꯣꯃ ꯇꯧꯁꯤꯔꯅ ꯑꯃꯨꯛꯀꯣ
ꯑꯗꯨ ꯅꯪ ꯅꯪꯒꯤ ꯀꯣꯂꯦꯖꯇꯣ ꯅꯪꯒꯤ ꯀꯣꯂꯦꯖꯇꯣ ꯀꯣꯔꯦꯁꯄꯣꯟꯗꯦꯟ
ꯀꯣꯔ ꯀꯣꯔꯁꯔꯤꯒꯂꯔ ꯍꯣꯏ ꯐ ꯀꯣꯔꯦꯁꯄꯣꯟꯗꯦꯟ ꯑꯣꯏꯔꯝꯕꯅꯦꯕꯀꯣ ꯑꯗꯨ ꯍꯦꯃꯤꯁꯇ꯭ꯔꯤ ꯁꯤꯟꯕ ꯍꯦꯛ ꯔꯤꯒꯨꯂꯔ ꯑꯣꯏꯌꯦ ꯑꯗꯨ ꯔꯤꯒꯨꯂꯔ ꯑꯣꯏꯔꯁꯨ ꯌꯥꯝ ꯏꯁꯇ꯭ꯔꯤꯛꯇꯤ ꯅꯠꯇꯦꯗ ꯑꯗꯨꯝ ꯃꯤ ꯃꯉꯥ ꯂꯥꯛ ꯑꯗꯨꯝ ꯇꯧꯋꯦ ꯑꯗꯨ ꯀꯦꯟꯗ ꯑꯗꯦ
ꯑ ꯍꯣꯏ ꯑꯗꯨ ꯑꯦꯛꯖꯥꯝꯒꯨꯝꯕ ꯊꯥꯕ ꯌꯥꯔꯗꯤꯀꯣ ꯑꯗꯨꯕ ꯑꯗꯨ ꯀꯣꯂꯦꯖꯁꯨ ꯔꯤꯒꯨꯂꯔ ꯀꯥꯔꯒ ꯑꯦꯛꯖꯥꯝꯁꯨ ꯊꯥꯒꯦ ꯍꯥꯏꯔꯗꯤ ꯅꯪ ꯋꯥꯗꯤ ꯋꯥꯗ ꯈꯔꯗ ꯋꯥꯗ ꯋꯥꯒꯅꯤ
ꯑꯩꯗꯤ ꯏꯁꯥꯅ ꯄꯥꯖꯕ ꯑꯗꯨꯃꯥꯏꯅ ꯄꯥꯖꯔꯗꯤ ꯉꯝꯗꯤ ꯉꯝꯃꯣꯏ ꯇꯁꯦꯡꯅ ꯍꯥꯏꯔꯦ ꯑꯗꯨꯗꯤ ꯆꯤꯡꯒꯨꯝꯕ ꯂꯧꯕ ꯐꯥꯎꯕꯁꯨ ꯉꯝꯃꯣꯏ ꯑꯁꯤꯒꯨꯝꯕ ꯑꯗꯨꯃꯥꯏꯅ ꯈꯜꯂꯦꯕꯀꯣ ꯏꯁꯥꯁꯦ ꯑꯗꯨ ꯀꯣꯆꯤꯡꯒꯨꯝꯕ ꯂꯧꯗ꯭ꯔꯗꯤ ꯑꯣꯏꯊꯣꯛꯂꯣꯏꯅ ꯈꯜꯂꯦꯕ ꯑꯩꯗꯤ
ꯀꯣꯆꯤꯡ ꯅꯪꯅ ꯈꯔ ꯋꯥꯕ ꯁꯕꯖꯦꯛꯀꯨꯝꯕꯗꯣ ꯒꯂꯨꯖꯤꯒꯨꯝꯕꯗꯤ ꯑꯗꯨꯝ ꯀꯛꯆꯤꯡ ꯂꯧꯎꯗꯔꯁꯨ ꯑꯗꯨꯝ ꯄꯥꯔꯒ ꯇꯧꯕ ꯌꯥꯅꯤ ꯑꯗꯨ ꯐꯤꯖꯤꯛꯁꯇ ꯀꯦꯃꯤꯁꯇ꯭ꯔꯤꯗ ꯑꯗꯨꯝ ꯈꯔ ꯋꯥꯔꯗꯤꯦ ꯀꯣꯆꯤꯡ ꯂꯧꯔꯒ ꯑꯦꯕ꯭ꯔꯤ ꯁꯟꯗꯦ ꯑꯃꯨꯛ ꯇꯦꯁ ꯁꯦꯔꯤꯁꯀꯨꯝꯕ ꯂꯩꯅ ꯑꯗꯨꯒꯨꯝꯕꯗꯨꯣ ꯌꯥꯎꯔꯒ ꯑꯗꯨꯝ ꯇꯧꯔꯗꯤ ꯌꯥꯗꯤ ꯌꯥꯅꯤꯗ ꯀꯣꯆꯤꯡ ꯔꯤꯒꯨꯂꯔ ꯑꯣꯏꯔꯒ ꯇꯦꯁꯀꯨꯝꯕꯗ ꯑꯗꯨꯝ ꯇꯧꯕ ꯑꯩꯈꯣꯏꯅ ꯑꯗꯨꯝ ꯉꯇ ꯉꯥꯛꯇ ꯐꯪꯕꯅꯤꯗ ꯑꯩ ꯁꯣ ꯀꯣꯆꯤꯡꯁꯨ ꯂꯥꯎꯗꯕ ꯂꯥꯏꯔꯤꯛꯁꯨ ꯄꯥꯗꯕ ꯑꯗꯨꯝ ꯌꯨꯝꯗ ꯑꯗꯨꯝ ꯆꯠꯄꯗꯧꯏ ꯑꯗꯨ ꯃꯇꯝ ꯌꯥꯝ ꯃꯥꯡꯍꯟꯕꯅꯤꯗ ꯀꯣꯚꯤꯠꯁꯨ ꯂꯥꯛꯑꯦ ꯑꯗꯨꯗꯨꯀꯥꯟꯗ
ꯎꯝ
ꯍꯧꯖꯤꯛꯅꯪ ꯀꯩꯅꯣ ꯀꯣꯂꯦꯖ ꯆꯍꯤ ꯀꯌꯥ ꯑꯣꯏꯔꯦ ꯁꯤꯦꯃꯤꯁꯇꯔ ꯀꯌꯥ ꯑꯣꯏꯔꯦ
ꯑꯩ ꯐꯥꯔꯁ ꯏꯌꯥꯔꯅꯦ
ꯑꯣ ꯑꯗꯨꯗꯤ ꯇꯨꯋꯜꯞꯁꯦ ꯍꯟꯗꯛ ꯍꯟꯗꯛꯅ ꯔꯤꯖꯥꯜ ꯊꯣꯛꯄ ꯀꯥꯡꯕꯨ ꯈꯣꯏꯔꯣ
ꯎꯝ ꯎꯝ
ꯑꯣ ꯑꯗꯨꯗꯤ ꯆꯍꯤ ꯆꯍꯤ ꯑꯦ ꯅꯥꯏꯟꯒꯨꯝꯕ ꯗꯤꯐ꯭ꯔꯦꯟꯁ ꯂꯩꯔꯝꯃꯨꯅꯦ ꯅꯪꯒꯤ ꯕꯦꯠꯁꯀ ꯑꯩꯈꯣꯏꯒꯤ ꯕꯦꯠꯁꯦ
ꯑꯣꯁ ꯑꯁꯦꯡꯕ ꯑꯗꯨꯗꯤ
ꯍꯣꯏ
ꯑꯩꯅ ꯇꯨ ꯊꯥꯎꯖꯟ ꯁꯚꯦꯟꯇꯤꯟ ꯑꯩꯠꯇꯤꯟ ꯁ꯭ꯋꯥꯗꯅ ꯑꯩꯈꯣꯏꯗ ꯇꯨꯋꯦꯜꯐ ꯂꯣꯏꯈ꯭ꯔꯦꯕꯀꯣ
ꯑꯣꯣ
ꯑꯗꯨ ꯍꯧꯖꯤꯛ ꯍꯧꯖꯤꯛ ꯎꯝ ꯑꯩꯁꯨ ꯆꯍꯤ ꯈꯔ ꯃꯥꯡꯍꯜꯂꯦꯕ ꯇꯨꯋꯦꯜꯞ ꯂꯩꯣꯏꯔꯒ ꯑꯗꯨ ꯀꯣꯂꯦꯖ ꯀꯣꯂꯦꯖ ꯐꯥꯎ ꯀꯩꯅꯣ ꯄꯨꯂꯤꯁ ꯀꯥꯞꯄꯁꯨ ꯂꯣꯏꯕꯅꯦ ꯑꯩꯗꯣ ꯂꯣꯏꯔꯒ ꯑꯁꯤ ꯆꯠꯄꯅꯦ ꯑꯗ ꯍꯧꯖꯤꯛꯅ ꯐꯥꯏꯅꯦꯜ ꯏꯌꯥꯔ ꯑꯣꯏꯈ꯭ꯔꯦ ꯁꯤꯁꯇꯔꯅ ꯆꯣꯊꯦ ꯑꯣꯏꯗꯣꯏꯅꯦ ꯀꯣ
ꯑ ꯑꯗꯨ ꯀꯃꯥꯏꯅ ꯈꯪꯕꯣ ꯅꯪꯒꯤ
ꯅꯪꯒꯤ ꯃꯤꯡ ꯊꯣꯛꯑꯦ ꯍꯣꯏ ꯇꯗ ꯊꯣꯛꯑꯦ ꯑꯩꯒꯤ ꯏꯃꯥꯟꯅꯕ ꯖꯨꯅꯤꯌꯔ ꯑꯃ ꯑꯩꯈꯣꯏꯒꯤ ꯑꯩꯒꯤ ꯖꯨꯅꯤꯌꯔ ꯑꯃꯁꯨ ꯆꯤꯊꯤ ꯑꯃ ꯌꯥꯎꯋꯦ
ꯎꯝ
ꯑꯩꯒꯤ ꯔꯨꯝꯃꯦ ꯆꯠ ꯆꯨꯊꯩ ꯑꯃ ꯌꯥꯎꯋꯦꯗ ꯗꯨꯅꯤꯌꯥꯗ ꯆꯠ ꯆꯨꯊꯩ ꯑꯃ
ꯃꯤꯡ ꯍꯥꯏꯔꯗꯤ ꯈꯪꯂꯝꯝꯒꯅꯤꯗ ꯗꯣ ꯁꯤꯗꯤ ꯌꯥꯝ ꯄꯤꯛꯄ ꯀꯩꯅꯣꯅꯦꯕꯖꯥꯠ ꯑꯣꯏꯕꯅꯤꯅꯀꯣ
ꯆꯥꯟꯗꯦꯜ ꯂꯣꯝꯗꯒꯤꯔꯣ ꯀ
ꯍꯣꯏ ꯃꯥꯅꯦꯅꯦ
ꯑꯣꯐ ꯗꯗꯤ ꯈꯪ ꯃꯒꯨꯅꯤ ꯍꯥꯏ ꯆꯟꯗ ꯆꯟꯗꯗꯤꯁꯤ ꯅꯤꯅꯤꯔꯀ ꯆꯀ꯭ꯔ ꯃꯥꯅ ꯃꯁꯨ ꯂꯩ ꯍꯥꯏꯔꯨꯒꯦꯀꯣ
ꯑꯣ ꯍꯣꯏ
ꯑꯗꯨꯗꯤ ꯅꯣꯏ ꯀꯩꯅꯣ ꯅꯣꯏ ꯂꯣꯝꯗꯅ ꯑꯗꯨꯝ ꯇ ꯃꯤ ꯑꯃ ꯑꯅꯤ ꯈꯪꯕ ꯂꯩꯕ꯭ꯔꯥ
ꯍꯥꯏꯩꯕꯗꯤ ꯀꯔꯤ
ꯀꯩꯅꯣ ꯑꯩꯈꯣꯏ ꯁꯤ ꯀꯩꯅꯣ ꯃꯦꯗꯤꯀꯣꯜ ꯇꯝꯕ
ꯀꯔꯤ
ꯃꯤꯗꯤꯀꯥꯎ ꯇꯝꯕ ꯅꯣꯏ ꯈꯪꯅꯕ ꯂꯩꯕ꯭ꯔꯥ ꯍꯥꯏꯕ
ꯑꯦ ꯆꯨꯊꯤ ꯃꯦꯖꯤꯀꯣꯜ ꯇꯝꯕ ꯆꯨꯊꯤ ꯃꯦꯖꯤꯀꯣꯜ ꯇꯝꯕꯁꯦ
ꯅꯣꯏ ꯈꯪꯕ ꯏꯃꯥꯟꯅꯕꯒꯨꯝꯕ ꯑꯗꯨꯅ ꯑꯩ ꯈꯪꯅꯕ꯭ꯔꯥ ꯍꯪꯒꯦ ꯇꯧꯕꯅꯤꯗ
ꯑꯩ ꯃꯡ ꯀꯃꯥꯏꯅ ꯍꯥꯏꯌꯣ ꯍꯥꯏꯕꯅꯣ
ꯑꯦ ꯑꯗꯨ ꯂꯩꯗꯤ ꯂꯩꯌꯦꯀꯣ
ꯍꯣꯏ ꯂꯩꯗꯤ ꯂꯩꯌꯦ ꯎꯝ
ꯃꯃꯤꯡꯗꯣ ꯑꯥꯔꯅ ꯍꯥꯎꯕ꯭ꯔꯥ
ꯏꯗꯨ ꯑ
ꯅꯨꯄꯥꯔꯣ ꯅꯨꯄꯤꯔꯣ ꯑ ꯅꯨꯄꯤꯗꯤ ꯈꯪꯗ꯭ꯔꯦ ꯅꯨꯄꯥ ꯑꯣꯏꯔꯗꯤ ꯑꯩꯒꯤ ꯏꯃꯥꯟꯅꯕ ꯑꯅꯤ ꯂꯩꯕꯒꯤ ꯅꯣꯏ ꯈꯪꯅꯕ꯭ꯔꯥ ꯍꯪꯒꯦ ꯇꯧꯕꯅꯤꯗ
ꯎꯝ
ꯍꯧꯖꯤꯛ ꯍꯣꯁꯇꯦꯜ ꯂꯩꯔꯤꯕꯔꯣ ꯀꯗꯥꯏ ꯂꯩꯔꯤꯕꯔꯤꯔꯣ ꯔꯦꯟ ꯂꯩ ꯔꯦꯟ ꯂꯩꯕ꯭ꯔꯣ ꯌꯨꯝꯗ ꯑꯣ ꯍꯣꯁꯇꯦꯜ ꯂꯩꯅꯤꯡꯗꯕ꯭ꯔꯣ
ꯍꯣꯁꯇꯦꯜ ꯂꯩꯅꯉꯥꯏ ꯗꯔꯀꯥꯔꯥꯗꯕ ꯍꯥꯏꯕꯗꯤ ꯑꯩꯈꯣꯏ ꯈꯨꯟꯒ ꯍꯧꯖꯤꯛ ꯀꯣꯂꯦꯖꯁꯦ ꯑꯗꯨꯝ
ꯅꯛꯄ ꯑꯣ ꯑꯣ ꯌꯥꯝ ꯐꯩꯅꯦ ꯑꯗꯨꯗꯤ ꯑ ꯑ ꯁꯄꯣꯁ ꯎꯝ ꯀꯣꯆꯤꯡꯒꯨꯝꯕ ꯂꯧꯔꯗꯤꯦ ꯑꯗꯨꯁꯨ ꯌꯨꯝꯗ ꯂꯩꯗꯣꯏꯔꯣ
ꯀꯆꯤꯡꯂ ꯑꯗꯤ ꯀꯩꯅꯣꯃ ꯆꯠꯈ꯭ꯔꯅꯤ ꯁ꯭ꯋꯥꯏꯗꯗꯤ ꯑꯩꯈꯣꯏꯔꯣꯝꯗꯗꯤ ꯀꯣꯆꯤꯡ ꯂꯧꯅꯉꯥꯏ ꯑꯐꯕ ꯀꯣ ꯑꯁ ꯑꯗꯨꯣ
ꯏꯝꯐꯥꯜ ꯆꯠꯇꯣꯏꯕ ꯑꯗꯨꯗꯤ ꯏꯝꯐꯥꯜꯗ ꯍꯣꯁꯇꯦꯜ ꯔꯦꯟ ꯂꯩꯔꯕ
ꯑꯣ ꯑꯗꯨ ꯆꯠꯂꯨꯗꯤ ꯍꯣꯁꯇꯦꯜ ꯂꯩꯔꯗ ꯔꯦꯟ ꯂꯩꯔꯗꯤ ꯃꯇꯝ ꯌꯥꯝ ꯂꯩꯇꯕꯅꯤꯅ ꯆꯥꯛ ꯊꯣꯡꯕ ꯀ꯭ꯔꯤ ꯀ꯭ꯔꯤ ꯅꯨꯄꯤꯈꯣꯏꯗꯤ ꯍꯩꯗꯤ ꯍꯩꯕꯅꯤꯅ ꯌꯥꯔꯝꯕꯁꯨ ꯌꯥꯏ ꯑꯩꯈꯣꯏ ꯑꯩꯁꯨ ꯍꯥꯟꯅꯦꯟ ꯔꯦꯟ ꯂꯩꯔꯝꯃꯦꯕꯀꯣ ꯑꯗꯨꯗꯁ ꯍꯅ ꯂꯥꯂ꯭ꯔꯒ ꯊꯥ ꯑꯃꯒꯨꯝꯕꯗꯤ ꯐꯖꯅ ꯆꯥꯛꯁꯨ ꯊꯣꯡꯉꯒ ꯆꯥꯔꯒ ꯂꯩꯌꯦ ꯊꯥ ꯑꯃ ꯑꯅꯤ ꯍꯦꯟꯕ ꯀꯥꯟꯗꯗꯤ ꯆꯥꯛ ꯆꯥꯛꯁꯨ ꯆꯥꯅꯤꯡꯗ꯭ꯔꯦꯗ ꯆꯥꯛꯁꯨ ꯊꯣꯡꯅꯤꯡꯗꯕꯒ
ꯑꯗꯨ ꯑꯗꯨꯗꯤ ꯍꯣꯁꯇꯦꯜ ꯂꯩꯕꯅ ꯐꯩꯕꯀꯣ
ꯎꯝ ꯍꯣꯏ ꯍꯁ ꯍꯣꯏ ꯁꯤꯡꯒꯜ ꯔꯨꯝꯒꯨꯝꯕ ꯔꯨꯝ ꯗꯕꯜ ꯔꯨꯝꯒꯨꯝꯕꯁꯨ ꯌꯥꯏ ꯅꯪꯒꯤ ꯔꯨꯝꯃꯦꯠ ꯂꯥꯏꯔꯤꯛ ꯑꯗꯨꯝ ꯐꯖꯅ ꯄꯥꯕ ꯃꯤ ꯑꯣꯏꯔꯗꯤꯀꯣ ꯑꯗꯨ ꯔꯨꯝꯃꯤꯠꯒꯨꯝꯕ ꯈꯔ ꯑ ꯂꯥꯏꯔꯤꯛ ꯄꯥꯗ꯭ꯔꯒ ꯑꯗꯨꯝ ꯒꯦꯝꯒꯨꯝꯕ ꯃꯨꯚꯤꯒꯨꯝꯕ ꯑꯣꯔ ꯑꯗꯨꯝ ꯀꯣꯜꯒꯨꯝꯕ ꯇꯧꯔꯒ ꯂꯩꯕ ꯃꯤꯁꯨ ꯂꯩꯗꯅꯀꯣ ꯑꯗꯨꯝ ꯀꯣꯜꯒꯨꯝꯕ ꯇꯧꯕ ꯃꯤ ꯈꯛꯇꯒ ꯑꯗꯨꯝ ꯂꯩꯃꯤꯟꯅꯔꯗꯤ ꯂꯥꯏꯔꯤꯛꯀꯨꯝꯕꯁꯨ ꯄꯥꯅꯤꯡꯕꯗꯣ ꯊꯣꯛꯇꯕꯅꯦꯕ
ꯎ
ꯅꯣꯏ ꯌꯨꯝꯗ ꯃꯤ ꯀꯌꯥ ꯂꯩꯕ꯭ꯔꯣ
ꯑꯩꯈꯣꯏꯁꯦ ꯃꯤ ꯁꯕꯟ
ꯁꯚꯦꯟ ꯑꯗꯨꯗꯤ ꯁꯤꯕꯂꯤꯡ ꯃꯉꯥ
ꯁꯤꯕꯂꯤꯡꯁ ꯑꯍꯨꯝ
ꯁꯤꯕ ꯑꯣ ꯑꯣ ꯑꯗꯨꯗꯤ ꯅꯪꯒꯤ ꯒ꯭ꯔꯥꯟ ꯄꯦꯔꯦꯟꯁ ꯈꯣꯏꯒ ꯂꯩꯃꯤꯟꯅꯕ꯭ꯔꯣ ꯅꯣꯏ
ꯑꯣ ꯑꯗꯨ
ꯎꯝ ꯐꯩꯅ ꯅꯨꯄꯥ ꯀ꯭ꯌꯥ ꯅꯨꯄꯤ ꯀꯌꯥ ꯔꯣꯅꯌꯨꯝ